ꯍꯜꯂꯣ ꯕꯥꯏ ꯀꯩꯗꯧꯔꯤꯅꯣ ꯚꯥꯏ꯫
ꯑꯩꯁꯦ ꯑꯁ ꯂꯣꯡꯊꯣꯛꯑ ꯇꯨꯝꯃꯤ
ꯇꯥꯗ꯭ꯔꯣ ꯚꯥꯏ꯫
ꯇꯥꯏꯌꯦ ꯇꯥꯏꯌꯦ ꯇꯥꯗ꯭ꯔꯣ
ꯇꯥꯏꯌꯦ ꯚꯥꯏ ꯑꯗꯨꯝ ꯄꯥꯏꯌꯣ ꯚꯥꯏ꯫
ꯀꯩꯗꯧꯒꯦꯒꯦ ꯀꯅꯥꯏ ꯚꯥꯏ
ꯀꯔꯤ ꯍꯥꯏꯕꯅꯣ ꯚꯥꯏ
ꯁꯤꯗ ꯑꯉꯥꯡ ꯖꯨꯠ ꯆꯥꯗꯕ ꯑꯃ ꯇꯦꯜ ꯂꯪꯒꯥ ꯑꯃ ꯎꯔꯨꯔꯨꯉ ꯐꯠꯇ꯭ꯔꯠ ꯐꯠꯇ꯭ꯔꯠ ꯄꯥꯏꯔꯤꯕ
ꯂꯩꯇꯨꯝ ꯊꯥꯔ ꯀꯛꯊꯧ ꯕꯥꯢ
ꯂꯩꯇꯨꯝ ꯂꯩꯇꯦ ꯅꯥꯎꯔꯤ ꯅꯠꯇ꯭ꯔꯗꯤ ꯀꯛꯄ ꯉꯝꯃꯣꯏ ꯁꯤꯗꯤ
ꯚꯥꯏ ꯏꯕꯅꯤ ꯉꯔꯥꯡ ꯁꯥꯟꯅꯝꯕ ꯋꯥꯔꯤꯗꯨ ꯀꯩꯅꯣ ꯚꯥꯏ ꯉꯁꯥꯏ
ꯑꯈꯣꯏꯅꯤ ꯉꯥꯁꯥꯏ ꯀꯩ ꯋꯥꯔꯤ ꯁꯥꯅꯩꯕ
ꯅꯪ ꯐꯣꯟ ꯇꯧꯔꯛꯑꯝꯕꯗꯣ
ꯑꯩꯅ ꯐꯣꯟ ꯇꯧꯔꯛꯄ ꯌꯥꯔꯦ ꯐꯣꯟ ꯇꯧꯏ ꯄꯥꯏꯗꯦ ꯕꯤꯖꯤ ꯑꯗꯨꯝ ꯂꯩꯅꯤ ꯑꯩꯅ ꯍꯥꯏꯗꯤ ꯃꯦꯁꯦꯖꯇ ꯑꯣꯏꯁꯨ ꯁꯨꯃꯥꯏ ꯁꯨꯃꯥꯏꯅ ꯇꯧꯏ ꯈꯣꯠꯂꯤ ꯀꯝ ꯍꯥꯏꯔꯛ ꯌꯥꯏ ꯍꯥꯏꯕꯅꯤꯗ
ꯐꯣꯟꯗꯣ ꯚꯥꯏ ꯇꯨꯝꯈꯤꯕꯅꯦꯕꯅꯤ ꯚꯥꯏ ꯑꯩ ꯍꯧꯒꯠꯂꯛꯄꯗ ꯉꯥꯏ ꯍꯧꯒꯠꯂꯛꯄꯒꯅꯤ ꯅꯥꯉꯣꯟꯗ ꯐꯣꯟ ꯇꯧꯔꯛꯏꯗꯣ
ꯅꯪ ꯑꯁ ꯄꯨꯔꯥ ꯀꯩꯅꯣꯝ ꯇꯧꯔꯦ ꯅꯪ ꯑꯩꯅ ꯈꯜꯂꯨꯕꯗꯨꯒ ꯅꯪꯅ ꯇꯧꯔꯝꯃꯤꯁꯤꯒ
ꯑꯦ ꯅꯣ ꯅꯣ ꯅꯣ ꯅꯣ ꯑꯣ ꯁꯨꯃꯥꯏꯅ ꯇꯧꯕꯅꯤ ꯄꯣꯠꯇꯨ ꯚꯥꯏ ꯑꯩꯗꯣ ꯀꯦꯟꯗꯤꯅ ꯄꯨꯊꯣꯛꯀꯣ ꯍꯥꯏꯕ ꯑꯩꯅ ꯐꯔꯛ ꯇꯥꯗꯧ ꯃꯥꯜꯂꯦ ꯗꯦꯂꯤꯗꯁꯨ ꯂꯩꯗꯣꯏꯅꯤꯅ ꯍꯌꯦꯡꯗꯨ ꯄꯣꯠ ꯀꯥꯏꯕ ꯈꯣꯠꯄ ꯇꯧꯔꯗꯤ ꯅꯨꯡꯉꯥꯏꯇꯦꯅ ꯑꯗꯒꯤ ꯌꯨꯝꯗꯁꯨ ꯃꯤ ꯂꯧ ꯂꯥꯛꯄꯗꯣ ꯂꯧ ꯂꯥꯛꯑꯗꯤ ꯍꯟꯗꯛ ꯂꯧ ꯂꯥꯛꯄꯁꯨ ꯌꯥꯏ ꯍꯥꯏꯗꯤ ꯑꯩ ꯄꯣꯠꯇꯨ ꯌꯥꯝꯕꯅꯤꯅ ꯏꯊꯟꯇ ꯕꯁꯇ ꯀꯩꯗ ꯆꯠꯄꯗꯨꯁꯨ ꯑꯗꯨꯒꯤ ꯑꯩꯅ ꯑꯗꯨꯃꯥꯏꯅꯥ ꯍꯥꯏꯒꯤꯕꯅꯦꯕ
ꯍꯣꯏ ꯑꯗꯨꯕꯨꯗꯤ ꯆꯨꯝꯕꯨꯗꯤ ꯆꯨꯝꯕ ꯅꯪ ꯌꯨꯝꯗꯩꯕꯨ ꯀꯩꯀꯩ ꯄꯣꯠ ꯄꯨꯔꯛꯀꯦꯅꯦ ꯅꯪ ꯌꯨꯝꯗ ꯄꯣꯠ ꯊꯥꯗꯣꯛꯑ ꯍꯥꯏꯁꯤꯕꯣ
ꯑꯁ ꯅꯠꯇꯦꯅꯦ ꯑꯩ ꯏꯁꯄꯤꯀꯔꯗꯨꯁꯨ ꯄꯨꯔꯒꯥ ꯆꯥꯠ ꯌꯥꯔꯣꯏꯗꯕꯅꯤꯅ ꯏꯁꯄꯤꯀꯔꯗꯨꯁꯨ ꯊꯥꯗꯣꯛꯇ ꯌꯥꯔꯣꯏ ꯑꯗꯒꯤ ꯐꯤꯔꯣꯟꯜ ꯀꯩꯀꯥ ꯑꯗꯩ ꯂꯥꯏꯔꯤꯛ ꯀꯩꯀꯥꯁꯦ ꯍꯥꯞꯄ ꯀꯥꯟꯗ ꯑꯩ ꯋꯦꯠꯇꯣ ꯇꯔꯥꯃꯉꯥ ꯍꯦꯟꯅꯦꯕ ꯂꯥꯏꯔꯤꯛꯁꯤ ꯂꯨꯝꯃꯦꯕ ꯂꯥꯏꯔꯤꯛꯁꯤ ꯂꯥꯏꯔꯤꯛꯁꯤ ꯈꯛꯇꯗ ꯀꯦꯖꯤ ꯃꯉꯥ ꯇꯥꯈꯔꯦ
ꯂꯨꯝꯕꯅꯦ ꯂꯨꯝꯕꯅꯦ ꯑꯗꯨꯕꯨꯗꯤ ꯂꯥꯏꯔꯤꯛ ꯐꯖꯅꯥ ꯂꯨꯝꯕꯅꯤ
ꯑꯗꯨꯒꯤ ꯄꯣꯠꯇꯣ ꯁꯣꯝ ꯅꯥꯀꯟꯗ ꯐꯤꯔꯣꯜ ꯃꯈꯩꯗꯣ ꯑꯩꯒꯤ ꯐꯤꯔꯣꯜ ꯑꯊꯥ ꯑꯊꯥꯕ ꯋꯤꯟꯇꯔꯗ ꯁꯦꯠꯂꯝꯕ ꯃꯈꯩꯗꯣ ꯅꯝꯃꯤꯟꯗꯣ ꯅꯝꯃꯤꯟꯕꯅꯤꯅ ꯑꯗꯨꯗ ꯈꯔ ꯆꯠ ꯋꯦꯠꯇꯨ ꯈꯔ ꯂꯨꯡꯒꯔꯥꯅꯦꯅ ꯑꯗꯨꯝ ꯈꯪꯕ ꯑꯗꯨꯅ ꯁꯣꯝꯅ ꯄꯦꯛ ꯈꯔ ꯇꯧꯖꯤꯜꯂꯒ ꯌꯥꯝꯕꯅꯤ ꯅꯠꯇꯦꯗ ꯀꯥꯔꯇꯨꯟ ꯕꯣꯛꯁ ꯃꯆꯥ ꯃꯆꯥ ꯑꯃꯅꯦ ꯑꯗꯒꯤ ꯍꯧꯖꯤꯛꯀꯤ ꯏꯁꯄꯤꯀꯔꯒꯤ ꯕꯣꯛꯁ ꯃꯆꯥ ꯑꯃꯅꯦ ꯕꯣꯛꯁ ꯑꯅꯤꯁꯤ ꯀꯤꯂꯣ ꯀꯌꯥ ꯇꯥꯅꯅꯣ ꯈꯪꯗꯦ ꯀꯤꯂꯣ ꯑꯩꯅ ꯈꯟꯕꯗ ꯀꯤꯂꯣ ꯇꯔꯦꯠ ꯅꯤꯄꯥꯜꯗꯤ ꯇꯥꯔꯝꯅꯤ
ꯄꯩꯁꯥ ꯀꯩꯁꯨꯌꯥꯝ ꯆꯪꯗꯝꯅꯤꯗ ꯄꯣꯁꯇ ꯊꯥ ꯊꯥꯒꯣ
ꯀꯤꯂꯣ ꯇꯔꯥꯃꯥꯊꯣꯏ ꯊꯥꯏꯌꯦꯌꯦ ꯂꯨꯄꯥ ꯂꯤꯁꯤꯡ ꯑꯃ ꯂꯧꯍꯧꯋꯦꯌꯦ ꯑꯩꯁꯤ ꯏꯁꯄꯤꯀꯔꯁꯤ ꯀꯤꯂꯣ ꯑꯅꯤ ꯇꯥꯕꯅꯦꯕ ꯃꯁꯥꯒꯤ ꯑꯗꯨ ꯕꯣꯛꯁꯤ ꯀꯩꯁꯤꯒ ꯌꯥꯎꯔꯀꯥꯟꯗ ꯀꯌꯥ ꯇꯥꯗꯣꯏꯅꯣ ꯈꯪꯗꯦ ꯑꯍꯨꯝ ꯈꯔ ꯍꯦꯜꯂꯛꯇꯣꯏꯕ꯭ꯔꯥ
ꯁꯥꯡꯉꯛꯄꯩꯅꯦ
ꯍꯥꯥ
ꯂꯝꯖꯨꯂꯥꯄꯛ ꯍꯥꯏꯕ
ꯍꯣꯏꯅꯦ ꯑꯗꯨꯕꯨꯗꯤ ꯈꯪꯗꯦ
ꯅꯠꯇ꯭ꯔꯗꯤ ꯍꯥꯏꯗꯤ ꯃꯅꯤꯄꯨꯔꯗꯩ ꯒꯨꯍꯥꯇꯤꯒꯨꯝꯕ ꯊꯥꯅꯕ ꯑꯣꯏꯔꯗꯤ ꯄꯩꯁꯥꯁꯦ ꯀꯩꯁꯨ ꯌꯥꯝ
ꯎꯝ ꯑꯗꯨꯁꯨ ꯆꯨꯝꯃꯤ ꯑꯗꯩ ꯐꯤꯔꯣꯜ ꯃꯈꯩꯁꯤ ꯁꯨꯝ ꯑꯩꯅ ꯁꯦꯠꯂꯛꯑꯃꯤꯅ ꯍꯥꯏꯕꯗꯤ ꯄꯣꯠꯇꯣ ꯐꯤꯔꯣꯟꯁꯦ ꯅꯨꯡꯉꯥꯏꯇꯕ ꯄꯨꯜꯂꯞ ꯂꯪꯊꯣꯛꯑꯃꯕꯗꯨꯁꯨ
ꯑꯩ ꯃꯃꯥꯡ ꯊꯣꯛꯄꯗ ꯑꯃ ꯑꯩ ꯀꯦꯝꯕꯨꯗꯤ ꯑꯩ ꯆꯥꯅ ꯊꯛꯅꯕ ꯈꯔ ꯈꯔ ꯑꯩ ꯁꯦꯟꯅꯈꯤꯕꯔꯣ ꯈꯔꯕꯨꯗꯣ ꯂꯣꯏꯔꯦ ꯑꯗꯨꯅ ꯑꯩ ꯐꯖꯛ ꯀꯩꯀꯥ ꯑꯃ ꯑꯃ ꯑꯗꯨꯃꯥꯏꯅ ꯃꯣꯏ ꯑꯗꯨꯝ ꯂꯣꯏ ꯁꯤꯖꯤꯟꯅꯍꯧꯔꯣꯅ ꯑꯗꯨꯝ ꯂꯣꯏ ꯊꯝꯔꯝꯃꯕꯅꯤ ꯑꯩꯗꯤ ꯀꯩꯝ ꯄꯨꯊꯣꯔꯛꯇꯦ
ꯀꯤꯂꯣ ꯀꯌꯥ ꯀꯌꯥꯥꯅꯣ ꯈꯪꯗꯦꯅ ꯋꯦꯠ ꯑꯣꯟꯗ꯭ꯔꯤꯅꯦ ꯑꯩꯗꯣ
ꯊꯥꯖꯤꯟ ꯌꯥꯝ ꯇꯟꯕ ꯑꯗꯨ ꯑꯩ ꯁꯤ ꯅꯣꯏ ꯁꯤꯟꯅꯍꯥꯎꯔꯣꯗ ꯍꯥꯏꯅ ꯂꯣꯏ ꯄꯤꯊꯣꯛꯑꯝꯕꯅꯤ
ꯑꯇꯩ ꯀꯩꯀꯥ ꯐꯤ ꯅꯨꯡꯗꯤ ꯑꯃꯨꯛ ꯄꯨꯔꯣꯏꯅ ꯅꯥꯕꯥ ꯄꯨꯂꯞ ꯊꯅꯝꯃꯗꯣꯏꯅꯤ ꯁꯤꯗ ꯑꯩꯕꯨ ꯐꯨꯔꯤꯠꯀ ꯈꯣꯡꯒ꯭ꯔꯥꯎꯒ ꯑꯩꯒꯤ ꯁꯦꯠꯅꯕ ꯐꯨꯔꯤꯠ ꯈꯣꯡꯒ꯭ꯔꯥꯎ ꯑꯗꯒꯤ ꯈꯨꯃꯨꯛ
ꯎꯝ ꯑꯗꯨꯕꯨꯗꯤ ꯀꯃꯥꯏ ꯍꯨꯟꯇꯣꯛꯑꯝꯅꯤ ꯈꯣꯃꯨꯛ ꯀꯩꯀꯥ ꯗꯨꯗꯤ
ꯑꯁꯤꯃꯈꯩꯁꯤ ꯌꯦꯡꯉꯀꯥꯟꯗ ꯍꯌꯦꯡ ꯋꯦꯠ ꯍꯦꯟꯗꯣꯏꯅ ꯈꯪꯗꯦ ꯑꯗꯨꯅ ꯑ ꯈꯜꯂꯤꯁꯦ ꯋꯦꯠ ꯍꯦꯟꯗꯣꯏ ꯇꯥꯔꯗꯤ ꯇ꯭ꯔꯣꯂꯤꯁꯤꯗꯅ ꯄꯣꯠꯇꯤ ꯆꯥꯎꯔꯒ ꯋꯦꯠ ꯌꯥꯝ ꯀꯟꯅ ꯌꯥꯝꯗꯕ ꯀꯥꯡꯕꯨ
ꯍꯥꯄꯣ ꯀꯦꯔꯤꯕꯦꯛꯇ ꯑꯔꯨꯝꯑꯔꯨꯝꯕ ꯍꯥꯞ ꯀꯣ ꯀꯩꯁꯨ ꯇꯧꯗꯕꯅꯦ
ꯀꯦꯔꯤꯕꯦꯛꯇ ꯂꯥꯏꯔꯤꯛ ꯃꯈꯩꯁꯦ ꯍꯥꯞꯆꯜꯂꯕ ꯑꯩꯅ ꯈꯜꯂꯤꯖꯦ
ꯍꯥꯄꯣ ꯍꯞꯄꯨ ꯌꯥꯕꯅꯦ ꯏꯁ ꯃꯃꯥꯡ ꯀꯤꯔꯟ ꯃꯇꯩꯃꯒꯤ ꯂꯥꯏꯔꯤꯛ ꯅꯥꯕ ꯀꯤꯂꯣ ꯀꯨꯟꯃꯨꯛ ꯆꯥꯡꯅꯤꯕꯣ ꯑꯩꯅꯅꯦ ꯄꯨꯔꯤꯁꯦ ꯀꯦꯔꯤꯕꯦꯒ ꯑꯣꯏꯅ
ꯍꯣ ꯑꯗꯨꯅꯦ ꯌꯦꯡꯒꯦ ꯈꯜꯂꯤꯁꯦ ꯍꯌꯦꯡ ꯑꯗꯨ ꯕꯦꯒ ꯃꯆꯥ ꯑꯃ ꯌꯥꯟꯕꯩꯁꯨ ꯄꯨ ꯌꯥꯏ ꯍꯥꯏꯕ ꯌꯥꯜꯂꯒ ꯄꯨꯕꯩꯁꯨ
ꯀꯃꯥꯏ ꯍꯨꯟꯇꯣꯛꯑꯅꯤ ꯄꯨꯟꯅ ꯊꯣꯛꯃꯤꯟꯅꯔꯕꯅꯤꯅ ꯑꯩ ꯑꯗꯨꯝ ꯄꯥꯏꯔꯒꯦ ꯏꯆꯦꯅ ꯍꯥꯏꯔꯒ ꯈꯨꯋꯥꯗꯤꯉꯣ ꯑꯗꯨ ꯄꯨꯕꯗ ꯂꯥꯏꯔꯤꯛ ꯃꯌꯥꯝꯅ
ꯑꯗꯨꯅꯦ ꯑꯗꯨꯅ ꯁꯤꯗꯒꯤ ꯊꯥꯗꯣꯛ ꯌꯥ ꯊꯥꯗꯣꯛꯑꯒ ꯄꯩꯁꯥꯗꯨ ꯈꯔ ꯇꯤꯡꯉꯁꯨ ꯊꯥꯗꯣꯛ ꯌꯥ ꯊꯥꯗꯣꯛꯈ꯭ꯔꯒꯦ
ꯊꯥꯗꯣꯛꯈꯣ ꯊꯥꯗꯣꯛꯈꯔꯣ ꯅꯪ ꯄꯩꯁꯥ ꯇꯤꯡꯕ ꯍꯥꯌꯁꯦ ꯑꯦꯌꯔꯄꯣꯔꯠꯇ ꯋꯦꯠ ꯍꯦꯜꯂꯗꯤ ꯑꯗꯨꯁꯨ ꯄꯩꯁꯥ ꯇꯤꯡꯗꯣꯏꯅꯦ ꯑꯩ ꯍꯟꯗꯛ ꯇꯤꯡꯉꯦ ꯆꯪꯉꯛꯄꯗ ꯃꯣꯏ ꯃꯌꯥꯝꯒꯤ ꯄꯣꯠ ꯄꯨꯕꯤꯔꯛꯑꯒ ꯋꯦꯠ ꯍꯦꯟꯗꯅ ꯑꯩꯑꯣꯏ ꯄꯩꯁꯥ ꯇꯤꯡꯉꯦ
ꯑꯗꯨꯅꯦ ꯑꯩꯒꯤ ꯋꯥꯁꯤ ꯍꯣꯔꯦꯟ ꯉꯍꯥꯛ ꯂꯩꯔꯥ ꯗꯨꯀꯥꯟ ꯊꯣꯛꯑ ꯗꯨ ꯋꯦꯠ ꯑꯣꯜꯂꯤꯌꯦ ꯍꯌꯦꯡꯂꯥ ꯍꯪꯆꯤꯠꯂꯥ ꯊꯥꯗꯣꯛꯈꯔꯗꯧꯅꯦ
ꯒ꯭ꯌꯥꯟ ꯇꯥꯅ ꯌꯨꯝꯗꯣ ꯄꯨꯔꯥ ꯒ꯭ꯌꯥꯟ ꯇꯥꯅ ꯊꯣꯛꯈꯣꯕ ꯄꯣꯠ ꯌꯥꯝꯕꯁꯨ ꯋꯥ ꯅꯦꯕ ꯖꯟꯖꯥꯟ
ꯑꯗꯨꯅꯦ ꯍꯥꯏꯖꯦ ꯊꯡꯗꯣꯛꯀꯥ ꯊꯡꯖꯤꯟꯒꯥ
ꯑꯗꯨꯅꯤ
ꯇꯔꯣꯂꯤꯗꯨ ꯈꯛꯇꯪ ꯇꯔꯛ ꯇꯔꯛ ꯆꯤꯡꯉꯥ ꯅꯨꯡꯉꯥꯏꯅ ꯆꯠꯈ꯭ꯔꯗꯤꯅ ꯈꯟꯕꯅꯦ ꯑꯗꯨꯁꯨ ꯌꯥꯔꯣꯏꯗꯔꯦ ꯑꯗꯨꯅ ꯂꯥꯏꯔꯤꯛꯁꯤ ꯉꯔꯥꯡ ꯋꯦꯠꯁꯦ ꯍꯥꯏꯐꯦꯠ ꯊꯥꯡꯒꯠꯂ ꯌꯦꯡꯕꯅꯤ ꯐꯅꯌꯥꯝ ꯂꯨꯝꯃꯦꯕ ꯂꯥꯏꯔꯤꯛꯁꯦ ꯂꯥꯏꯔꯤꯛꯄꯨꯗꯤ ꯌꯥꯝꯗꯦ ꯂꯥꯏꯔꯤꯛꯄꯨꯗꯤ ꯀꯌꯥꯅꯣ ꯂꯥꯏꯔꯤꯛ ꯃꯉꯥ ꯃꯉꯥꯃꯨꯛꯇꯅꯤ ꯃꯉꯥ ꯇꯔꯨꯛꯃꯨꯛꯇꯅꯤ ꯑꯗꯨ ꯑꯊꯥꯕꯅꯤ ꯌꯥꯎꯔꯦ ꯑꯁꯤ ꯐꯅꯌꯥꯝ
ꯂꯨꯝꯕꯅꯤ ꯍꯦ ꯂꯥꯏꯔꯤꯛꯇꯤ ꯑꯗꯨꯝ ꯌꯥꯗꯝꯅꯤ
ꯎꯝ ꯑꯗꯨꯅ ꯑꯁꯤ ꯀꯩꯅꯣ ꯇꯧꯗ꯭ꯔꯒꯗꯤ
ꯑꯁ ꯈꯪꯗꯔꯦꯗ ꯇꯧ ꯔꯤꯁꯤ
ꯌꯨꯝꯗꯅ ꯊꯣꯛꯑ ꯀꯥꯔꯤ ꯍꯥꯏꯗꯣꯏꯅꯣ ꯈꯪꯗꯦ
ꯐꯕꯨꯗꯤ ꯐꯩ ꯂꯥꯏꯍꯧ ꯀꯩꯀꯥꯗꯤ ꯇꯧꯗ꯭ꯔꯦꯕꯨ ꯅꯨꯉꯥꯏꯗꯤ ꯅꯨꯡꯉꯥꯏꯇꯦ ꯏꯀꯟ ꯀꯟꯕꯖꯦ ꯊꯕꯛꯄꯨ ꯆꯠꯈꯔ꯭ꯦꯉꯣ
ꯖꯥ ꯊꯕꯛ ꯆꯠꯈ꯭ꯔꯦ
ꯎꯝ ꯃꯥꯁꯨ ꯅꯥꯕ ꯄꯨꯔꯥꯕꯨꯗꯤ ꯐꯗ꯭ꯔꯤꯕꯅꯦ ꯑꯗꯣ ꯊꯕꯛ ꯆꯠꯈꯔꯦ ꯑꯃ ꯑꯣꯐꯤꯁꯥꯔꯗꯨꯗꯤ ꯆꯠꯇꯦꯕ ꯃꯁꯥ ꯅꯨꯡꯉꯥꯏꯇ꯭ꯔꯤ ꯉꯁꯤꯐꯥꯎ ꯆꯠꯂꯔꯣꯏꯅ
ꯑꯣꯐꯁꯔ ꯃꯥꯏ ꯍꯩꯊꯤ ꯁꯔꯛꯏꯅꯤꯅꯦ
ꯍꯥꯥ
ꯀꯤ ꯀꯪꯗꯧꯗ꯭ꯔ ꯃꯥꯔ
ꯁꯤ
ꯑꯩꯅ ꯑꯃꯣꯛ ꯃꯥ ꯎꯁꯤꯗ ꯁꯥꯂꯥ ꯅꯪ ꯈꯪꯒꯅꯤꯅ ꯑꯩꯅ ꯇꯧꯈꯤꯃꯅꯤ
ꯎꯝ ꯀꯦꯟꯁꯟꯁꯨ ꯂꯩꯌꯦ ꯁꯤꯗ
ꯕꯦꯕꯤ ꯀꯟꯗꯤꯁꯣꯟꯂꯣ
ꯑꯣ
ꯕꯦꯕꯤꯗꯨ ꯀꯩꯅꯣ ꯁꯥꯔ ꯀꯥꯟꯁꯤꯗ ꯃꯥ ꯑꯗꯨ ꯂꯩ ꯉꯝꯃꯤꯕ꯭ꯔꯣ
ꯑ ꯈꯥꯟꯗꯤ ꯁꯦꯟꯗꯣ ꯉꯔꯥꯡ ꯂꯥꯛꯑꯦ ꯂꯩꯔ ꯀꯥ ꯍꯣꯡꯕꯒ ꯂꯣꯏ ꯌꯥꯎꯍꯟꯗꯣꯔꯤꯕꯅꯤ ꯃꯥ ꯍꯣ ꯆꯩꯩ ꯐꯣꯟꯕ
ꯀꯥ ꯍꯣꯡꯉꯃꯣ ꯀꯥ ꯍꯉꯝꯃꯣ
ꯌꯥꯗꯤ ꯍꯣꯡꯉꯅꯤ ꯍꯟꯗꯛ ꯆꯇꯔꯗꯦ
ꯀ ꯍꯣꯉꯃꯣ ꯂꯥꯀꯥꯒꯦ
ꯑꯦ ꯁꯤꯗ ꯇꯨꯝꯗꯣꯏꯅꯤꯍꯦ ꯈꯜꯂꯨꯍꯦ
ꯑꯗꯨꯅꯤ ꯂꯛꯑꯒꯦ ꯍꯥꯢꯁꯦ ꯄꯥꯏꯔꯒꯦ ꯀꯥ ꯍꯣꯡꯃꯨ
ꯑꯦꯁꯤ ꯇꯛ ꯊꯥꯒꯠꯂꯒ ꯀꯩꯁꯨ ꯃꯆꯥ ꯁꯨꯞꯆꯜꯂ ꯅꯨꯡꯉꯥꯏꯅ ꯇꯨꯝꯕꯤꯗꯣ
ꯎꯝ ꯏꯕꯥꯅꯤ ꯇꯨꯃꯤꯟꯅꯁꯦ ꯚꯥꯏ
ꯇꯧꯈꯏꯔꯗꯧꯅꯤꯀꯩꯅꯣ
ꯐꯣꯏꯁꯨ ꯆꯤꯡꯈꯠꯂꯒ ꯅꯨꯡꯉꯥꯏꯅ
ꯑ
ꯇ ꯑꯝꯗꯨꯗꯤ ꯆꯦꯟꯈꯔꯦ ꯉꯔꯥꯡ ꯑꯍꯤꯡ ꯆꯦꯡꯈ꯭ꯔꯃꯤꯅ ꯌꯣꯝꯒꯗꯧ ꯌꯣꯔꯝꯃꯣꯏꯗꯔꯥ ꯈꯪꯗꯦ ꯌꯥꯔꯥꯃꯅꯤꯗ
ꯃꯗꯨ ꯉꯥꯡꯗꯨꯅ ꯍꯤꯃꯥꯆꯜꯗ ꯉꯥꯎꯔꯦꯅꯦ
ꯏꯁ ꯅꯣꯏ ꯁꯋꯥꯏ ꯌꯥꯝ ꯁꯥꯏꯠ ꯍꯥꯏꯖꯤꯟꯗ
ꯅꯣꯏ ꯁꯨꯋꯥꯏꯁꯦꯅ ꯍꯥ
ꯑꯩ ꯁ꯭ꯋꯥꯏꯁꯤ ꯌꯥꯝ ꯁꯥꯏ ꯑꯩ ꯆꯠꯂꯒꯦ ꯍꯥꯏꯖꯤꯟꯗ ꯑꯗꯣ ꯆꯠꯈꯅꯤꯃꯤꯅꯦ
ꯁꯠ
ꯑꯩꯟ ꯆꯠꯂꯣ ꯅꯥꯁꯛꯇꯣ
ꯃꯥ ꯃꯥꯏ ꯋꯥꯈꯟꯗꯣ ꯌꯥꯗ꯭ꯔꯦꯕ
ꯌꯥꯗ꯭ꯔꯦ ꯌꯥꯗ꯭ꯔꯦ
ꯑꯗꯨ ꯀꯃꯥꯏꯅ ꯊꯣꯛꯃꯤꯟꯅꯗꯣꯏꯅꯣ ꯑꯗꯨ ꯉꯥꯡꯗꯨ ꯇꯧꯔꯤꯗꯨ ꯑꯩꯒ ꯑꯁ ꯄꯣꯛ ꯉꯥꯎꯕ ꯑꯃꯥ ꯌꯥꯑꯣꯖꯩ
ꯈꯪꯗꯦꯗꯥ ꯅꯥꯕ ꯌꯨꯝꯗꯩꯗꯤ ꯐꯪꯗꯧ ꯃꯥꯜꯂꯦ ꯐꯪꯅꯤ ꯍꯥꯏꯌꯦꯌꯦ ꯑꯗꯨ ꯉꯥꯏꯔꯤꯅꯤꯌꯦ ꯃꯥꯗꯣ ꯉꯥꯏꯔ ꯌꯥꯗꯒꯅ ꯃꯣꯏꯁꯤ ꯀꯣꯂꯦꯖꯁꯤꯗ ꯊꯥꯖꯤꯟꯅꯤ ꯍꯥꯏꯕ ꯀꯩꯅꯣꯅꯨꯡꯉꯥꯏꯕꯅꯤ
ꯌꯨꯝꯗ ꯐꯪꯗꯧ ꯃꯥꯜꯂꯦꯗꯤ ꯀꯩꯅꯣ ꯑꯦꯝ ꯌꯨꯗꯔꯣ
ꯍꯣꯏ ꯑꯗꯨ ꯈꯪꯗꯦꯅꯦ ꯐꯪꯗꯧ ꯃꯥꯜꯂꯦꯗꯤ ꯃꯣꯏ ꯑꯦꯛꯖꯥꯃꯤꯅꯔ ꯃꯤ ꯂꯩ ꯍꯥꯏꯕ
ꯑꯣ
ꯑꯗꯨꯅꯗꯤ ꯍꯥꯏꯔꯛꯄꯗ ꯃꯥꯏ ꯃꯥꯔꯛꯇꯨꯅ ꯐꯪꯗꯧ ꯃꯥꯜꯂꯦ ꯈꯣꯠꯂꯦ ꯌꯥꯗꯧ ꯃꯥꯜꯂꯦ ꯈꯣꯠꯂꯦꯗꯤ ꯍꯥꯏꯔꯛꯑꯦ ꯑꯗꯣ ꯈꯪꯗꯦ ꯑꯗꯣ ꯐꯣꯝꯗꯣ ꯊꯥꯍꯧꯗ꯭ꯔꯤꯕꯅꯤꯅ ꯐꯣꯝ ꯊꯥꯍꯧꯀꯥꯟꯗ ꯈꯪꯅꯩ ꯍꯥꯏꯕꯅꯦꯕ ꯑꯗꯣ
ꯃꯥ ꯑꯗꯨ ꯀꯟꯐꯥꯝ ꯇꯥꯗ꯭ꯔꯤꯕꯣ ꯃꯌꯨꯝ ꯊꯣꯛꯑꯦ ꯍꯥꯏꯔꯕ
ꯍꯣꯏ ꯍꯣꯏ
ꯑꯣꯗꯨꯏꯗꯤ ꯃꯥꯒ ꯑꯩꯒ ꯆꯥꯃꯤꯟꯅꯕ ꯑꯃ ꯌꯥꯔꯣꯏ
ꯑꯗꯨꯁꯨ ꯅꯪ ꯑꯣꯏꯗꯧ ꯃꯥꯟꯗꯦ
ꯑꯩ ꯏꯠꯍꯟ ꯊꯣꯈꯤꯃꯟ ꯐꯔꯅꯦ
ꯃꯥ ꯃꯥ ꯀꯩꯅꯣꯗꯗꯤ ꯇꯥꯗꯧ ꯃꯥꯜꯂꯦ ꯈꯟꯕꯗꯥ ꯖꯨꯂꯥꯏ ꯂꯣꯏꯔꯛꯄ ꯅꯠꯇ꯭ꯔꯒꯅ ꯑꯥꯒꯁ ꯍꯧꯔꯛꯄ ꯁꯨꯃꯥꯏꯅ ꯇꯥꯗꯧ ꯃꯥꯂꯦ ꯃꯥ ꯌꯨꯝ ꯊꯣꯛꯑꯗꯤ
ꯃꯥꯗꯤ ꯊꯣꯡ ꯇꯥꯛ ꯇꯧꯔꯥ ꯁꯨꯝ ꯂꯩꯗꯣꯔꯤ ꯑꯗꯨ ꯉꯥꯏꯕꯗꯤ ꯌꯥꯔꯔꯣꯏꯕ ꯑꯩꯗꯤ
ꯊꯣꯛ ꯊꯥꯛ ꯊꯣꯛ ꯊꯥꯛ ꯌꯥꯝ ꯇꯧꯗꯣꯔꯤꯃꯣ
ꯑꯩꯈꯣꯏꯗꯤ ꯑꯁꯣꯝꯗ ꯏꯁ ꯄꯨꯡꯕꯨꯡ ꯀꯥꯏꯕꯤ ꯇꯧꯗ꯭ꯔꯣꯒꯤ ꯌꯨꯝꯗ ꯉꯥꯏ ꯂꯩꯔꯝꯃꯦ
ꯃꯤ ꯄꯣꯛꯀꯤꯡ ꯖꯥꯗꯨꯒꯤ ꯅꯠꯇ꯭ꯔꯥ ꯀꯨꯀꯤꯡ ꯇꯧꯔꯒ ꯒꯥ ꯒꯥ ꯂꯥꯎꯕꯤ ꯆꯥꯗꯨꯒꯤ ꯉꯥꯏꯔ ꯂꯩꯔ ꯀꯥꯟꯁꯤꯗ
ꯃꯇꯝꯁꯦ ꯇꯥꯁꯟꯈ꯭ꯔꯦ ꯊꯝꯃꯒꯦ
ꯍꯣꯏ ꯊꯝꯃꯣ ꯚꯥꯏ